ꯍꯜꯂꯣ ꯀꯔꯤꯅꯣ ꯇꯧꯔꯤꯗꯨꯅ
ꯀꯩꯅꯣ ꯍꯪꯒ ꯌꯥꯝ ꯇꯧꯕꯅ
ꯑꯉꯥꯡꯒꯤ ꯄꯥꯔꯇꯀ ꯂꯩꯔꯣ
ꯂꯣꯏꯔ
ꯌꯥꯝ ꯂꯥꯡꯉꯦ ꯑꯉꯥꯡ ꯌꯥꯝ ꯁꯥꯟꯅꯕ ꯃꯥꯜꯂꯦ
ꯀꯟ ꯌꯦꯅꯤ
ꯑꯣ
ꯀꯗꯧꯔꯃꯤꯅꯣ
ꯑꯁ ꯇꯨꯝꯃꯒꯥ ꯍꯤꯞꯄꯒꯂ ꯂꯩꯔꯝꯕꯅꯤꯗ ꯐꯣꯟ ꯌꯦꯉꯒ
ꯆꯥꯛ ꯁꯤꯡ ꯎꯟꯅꯔꯕꯣ ꯀꯔꯤ ꯀꯔꯤ ꯏꯟꯖꯥꯡꯅ ꯍꯥꯎꯔꯤꯒꯦ ꯍꯧꯖꯤꯛꯀꯥꯟꯁꯤꯕꯣ
ꯆꯥꯛ ꯏꯁꯤꯡ ꯎꯅꯗ꯭ꯔꯤ ꯌꯥ ꯏꯟꯖꯥꯡ ꯍꯥꯎꯇꯦꯗ ꯀꯥꯂꯦꯟꯗ ꯀꯩ ꯌꯦꯟꯖꯥꯡ ꯍꯥꯎꯒꯦ
ꯑꯗꯨꯗ ꯂꯣꯏ ꯍꯥꯎ
ꯀꯥꯂꯦꯟꯗ ꯑꯣꯛ ꯊꯣꯡꯕ ꯉꯥ ꯊꯣꯡꯕ ꯌꯦꯟ ꯊꯣꯡꯕ ꯍꯥꯎꯏꯀꯣ
ꯍꯥꯎꯇꯦ
ꯉꯥ ꯊꯣꯡꯕꯁꯨ ꯄꯨꯝꯕꯗꯤ ꯍꯥꯎꯇꯦ
ꯀꯥꯂꯦꯟꯗ ꯁꯥ ꯑꯃꯇꯥ ꯍꯥꯎꯇꯦ
ꯉꯥꯖꯦꯀꯣ ꯀꯥꯏꯅꯨꯗꯤ ꯑꯥ ꯀꯩꯅꯣ ꯃꯁꯥꯁꯦ ꯅꯥꯏꯌꯦꯕ ꯀꯥꯂꯦꯟꯗꯗꯤ
ꯅꯥꯗꯦ ꯑꯌꯨꯛꯇ ꯂꯩꯌꯣ ꯅꯥꯔꯣꯏꯗꯕꯅꯤ
ꯎꯝ
ꯅꯪ ꯃꯥ ꯅꯨꯡꯗꯥꯡ ꯅꯨꯡꯗꯥꯡ ꯃꯤ ꯉꯣ ꯂꯣꯏꯅꯔꯀꯥꯟꯗ ꯂꯩ ꯂꯥꯏ ꯑꯣꯏꯔꯝꯅꯤꯅꯦ
ꯃꯥꯅꯦ ꯃꯤ ꯑꯝꯇ ꯂꯩꯇ꯭ꯔꯀꯥꯟꯗ ꯂꯥꯁ ꯐꯁ ꯑꯣꯏꯅ ꯂꯥꯁꯇꯒ ꯂꯩꯔꯝꯕ ꯃꯤꯗꯣ ꯌꯥꯝ ꯌꯣꯟꯅꯤꯡꯅ ꯂꯩꯔꯝꯕꯗꯣ ꯑꯩꯁꯦ ꯌꯣꯟꯊꯣꯛꯑ ꯆꯠꯆꯈꯒꯦ ꯀꯥꯏꯅ ꯈꯜꯂꯒ ꯂꯩꯔꯝꯕꯗꯣ
ꯉꯥ ꯑꯅꯥꯕ ꯃꯁꯥꯒ ꯅꯥꯔꯒ ꯈꯔ ꯄꯤꯔꯝꯕ ꯂꯧꯕ ꯇꯧꯕꯗꯨꯅꯤꯅ ꯃꯥꯜꯂꯦ
ꯍꯣꯏ ꯍꯣꯏ ꯍꯣꯏ ꯑꯗꯨꯅꯦ ꯂꯩꯔꯛꯏꯁꯦ ꯑꯗꯨꯅ ꯑꯗꯨꯝ ꯆꯥꯏ ꯑꯗꯨ ꯉꯥꯏ ꯃꯍꯥꯎꯗꯨ ꯌꯥꯎꯗ꯭ꯔꯤꯕ ꯍꯇꯦꯕ ꯆꯥꯏꯌꯦꯗꯤ ꯊꯣꯛꯄꯀꯣ ꯑꯗꯨꯒ ꯍꯥꯎꯗꯤ ꯍꯥꯎꯇꯕ ꯃꯍꯥꯎꯗꯣ ꯑꯝꯇ ꯌꯥꯎꯗ꯭ꯔꯤꯕ ꯏꯆꯝ ꯆꯝꯃꯦꯕ
ꯑꯗꯨꯅꯦ ꯍꯥꯎꯇꯦ ꯍꯥꯏꯕ ꯀꯥꯏꯗꯩ ꯀꯥꯏ ꯍꯥꯎꯗꯣꯏꯅꯣ ꯅꯨꯡꯗꯥꯡꯗ ꯊꯦꯡꯀꯥꯟꯗ ꯍꯥꯏꯔꯗꯤ ꯉꯥꯗꯨꯗꯤ ꯑꯌꯛ ꯅꯨꯡꯊꯟꯅ ꯐꯥꯔꯛꯇꯣꯏꯅꯤ ꯑꯗꯨꯒ ꯌꯣꯜꯂꯛꯇꯣꯏꯅꯤ ꯑꯩ ꯅꯨꯡꯗꯥꯡꯗ ꯈꯨꯗꯛꯇ ꯌꯣꯜꯂꯒ ꯐꯥꯏ ꯌꯧꯕ ꯌꯣ ꯐꯥꯔ ꯌꯣꯕ ꯌꯥꯕ ꯅꯠꯇꯦ
ꯃꯥ
ꯑꯗꯨ ꯉꯥꯗꯨꯕꯨ ꯑꯗꯨꯃꯅ ꯂꯩꯔꯒ ꯂꯥꯛꯏꯅꯤ ꯇꯟꯕꯨ ꯇꯟꯗꯦ
ꯀꯃꯏ ꯉꯥꯡꯅꯗꯣꯏꯅꯣ ꯈꯪꯗꯦ ꯉꯁꯥꯏ ꯈꯔꯥ ꯁꯧꯔꯨꯔꯦ ꯊꯧ ꯌꯥꯝ ꯇꯧꯏ ꯅꯪꯁꯦ ꯅꯣꯡꯃ ꯅꯣꯡꯃꯒꯤ ꯂꯥꯏꯅ ꯇꯝ ꯕꯥꯥ ꯅꯤ ꯇꯨꯃꯤꯟ ꯇꯨꯃꯤꯟ ꯆꯥꯎ ꯍꯥꯏ ꯑꯩꯅꯗꯤ ꯄꯩꯁꯥꯗꯨ ꯇꯤꯡꯅ ꯂꯩꯔꯤꯕꯅꯤꯅꯅꯦ ꯆꯥꯏ ꯑꯗꯨ ꯊꯣꯛꯑꯗꯤ ꯍꯥꯎꯅ ꯆꯥꯕꯅ ꯐꯩꯗꯅ ꯂꯨꯄꯥ ꯃꯉꯥ ꯇꯔꯥ ꯀꯨꯟ ꯀꯨꯟꯊ꯭ꯔꯥ ꯍꯦꯟꯖ ꯖꯅꯣꯕ
ꯃꯟꯅꯦ
ꯄꯩꯁꯥꯖꯨ ꯇꯤꯡꯕ ꯍꯥꯎꯁꯨ ꯍꯥꯎꯇꯕ
ꯍꯣꯡꯕ ꯊꯤꯔꯤꯅꯦꯅꯕꯨ ꯑꯁꯤꯕ ꯑꯅꯥꯕ ꯂꯥꯛꯈꯤ ꯀꯥꯟꯗꯅ
ꯎꯝ
ꯑꯗꯨ ꯃꯥ ꯑꯗꯨꯝ ꯌꯦꯡꯕ ꯊꯝꯔꯝꯒꯅꯦ ꯁꯤ ꯁꯦ ꯅꯥ ꯌꯥꯗꯦꯗꯅ ꯊꯪꯔꯝꯒꯅꯦꯕ
ꯎꯝ
ꯑꯗꯨ ꯃꯤꯅꯁꯨ ꯍꯌꯦꯡ ꯎꯁꯤꯜꯂꯣꯏꯗ꯭ꯔꯃ ꯍꯦꯛꯇ ꯃꯣꯏ ꯏꯃꯨꯡꯁꯤꯗꯤ ꯉꯥ ꯑꯍꯣꯡꯕ ꯑꯅꯥꯕ ꯊꯤ ꯑꯗꯨ ꯆꯥꯕꯅꯤ ꯍꯥꯏꯔꯗꯤ ꯀꯃꯥꯏꯅ ꯇꯧꯅꯤ
ꯎꯝ
ꯑꯗꯨ ꯅꯦ ꯑꯗꯨ ꯇꯥꯡ ꯃꯥꯅ ꯃꯁꯥ ꯐꯕꯗꯨꯅ ꯍꯦꯟꯗꯅ ꯀꯌꯥꯝ ꯍꯦꯟꯗꯧꯔꯤꯒꯦ
ꯎꯝ
ꯑꯗꯨ ꯃꯖꯨ ꯑꯗꯨ ꯑꯗꯨꯝ ꯇꯧꯕꯅꯦ ꯑꯗꯨꯒꯤꯗꯤ ꯑꯩ ꯈꯪꯉꯦ
ꯏꯀꯣꯅꯣꯃꯤꯗꯤ ꯀꯣ
ꯏꯀꯣꯅꯣꯃꯤꯗꯤ ꯒ꯭ꯌꯥꯟ ꯇꯥꯗꯦ ꯏꯀꯣꯅꯣꯃꯤꯗꯤ ꯍꯧꯔꯦ ꯑꯗꯨꯅꯤ
ꯍꯔ ꯑꯦꯀꯣꯅꯃꯤꯛꯁ ꯀ ꯂ ꯂꯧꯔ ꯃꯗꯤ ꯀꯣ
ꯑꯗꯨ ꯀꯔꯤꯅꯣ ꯉꯥ ꯆꯔꯥꯕꯣ ꯆꯥꯗꯣꯏꯔꯕ ꯍꯧꯖꯤꯛ
ꯉꯥꯗꯣ ꯉꯔꯥꯡ ꯂꯩꯔꯛꯄꯅꯤꯗ ꯅꯨꯡꯗꯥꯡꯗ ꯊꯣꯡꯉꯦꯕꯀꯣ ꯊꯣꯡꯉꯦ ꯑꯗꯨꯒ ꯍꯥꯎꯇ꯭ꯔꯦ ꯆꯆꯝ ꯆꯝꯃꯦꯕꯀꯣ
ꯅꯪ ꯁꯥꯎꯅꯤꯡꯉꯦ
ꯑꯩ ꯁꯥꯎꯅꯤꯡꯉꯦ ꯎ ꯑꯗꯨ ꯉꯥꯗꯣ ꯉꯔꯥꯡꯗꯣ ꯃꯌꯥꯝꯗꯣ ꯆꯥꯛ ꯆꯥꯟꯅꯗ꯭ꯔꯕꯅꯤꯅ ꯂꯩꯌꯦꯕ
ꯎꯝ
ꯐꯤꯁꯤꯁꯥ ꯆꯟ ꯊꯝꯃꯤ ꯉꯥꯔꯦꯟ ꯑꯣꯜꯂꯦ ꯑꯗꯨ ꯗꯨꯝ ꯆꯥꯔꯅꯤ
ꯆꯥꯛꯇꯨꯗꯤ ꯈꯔ ꯀꯥꯝꯊꯣꯛꯑꯣꯏ ꯀꯥꯝꯊꯣꯛꯑ ꯊꯝꯃꯦꯕꯀꯣ
ꯑ
ꯅ ꯑꯗꯨꯝ ꯆꯥꯔꯅꯤ
ꯑꯗꯨ ꯊꯦꯡ ꯀꯩꯅꯣ ꯆꯥꯊꯣꯛꯅꯕ ꯇꯧꯔꯣ ꯗꯅ
ꯑꯁ ꯑꯩ ꯑꯩꯈꯣꯏ ꯃꯥꯅꯅꯦ ꯉꯔꯥꯡ ꯊꯩꯕꯣꯡꯗꯣ ꯑꯃ ꯂꯩꯔꯛꯑꯦꯕ ꯑꯗꯨ ꯇꯩꯕꯣꯡꯗꯣ ꯑꯩꯅ ꯕ꯭ꯔꯦꯛꯐꯥꯁ ꯑꯣꯏꯅ ꯈꯔ ꯆꯥꯥꯁꯜꯂꯨꯔꯦ ꯑꯗꯨ ꯄꯨꯛ ꯊꯥꯡꯀꯠꯂ ꯂꯩ ꯍꯥꯏꯕꯗꯨ ꯆꯥꯕꯗꯣ
ꯃꯤꯟ ꯆꯥꯔ ꯀꯌꯥꯝ ꯊꯟꯗꯣꯏꯒꯦ ꯊꯩꯕꯣꯡ ꯍꯥꯏꯁꯦ ꯃꯔꯨ ꯃꯔꯨ ꯌꯥꯝ ꯌꯥꯎꯕꯗ ꯅꯠꯇ꯭ꯔꯣ
ꯍꯣꯏ ꯍꯣꯏ ꯍꯣꯏ ꯑꯩ ꯃꯉꯥ ꯇꯔꯨꯛ ꯆꯥꯈ꯭ꯔꯦ ꯃꯔꯨ
ꯍꯥꯎ ꯅꯨꯡꯁꯤꯕꯅꯦ ꯑꯗꯨꯗꯣ
ꯑꯗꯨ ꯃꯅꯝꯗꯣ ꯉꯥꯎꯋꯦ ꯍꯥꯏꯕ ꯑꯩꯗꯤ
ꯐꯖꯅ ꯅꯨꯡꯁꯤꯕꯅꯤ ꯐꯃꯟꯕ ꯃꯗꯣ ꯑꯗꯨꯗꯩ ꯃꯔꯨꯗꯨꯁꯨ ꯍꯥꯎꯒꯅꯤ ꯀꯩꯅꯣ ꯃꯔꯨꯗꯨ ꯐꯨꯠ ꯂ ꯒꯥ ꯆꯥꯕ
ꯍꯣꯏ ꯆꯥꯛꯄ ꯉꯥꯟꯗꯣꯏꯅꯦ ꯑꯩꯅ ꯃꯔꯨꯗꯨꯃꯨꯛ
ꯍꯥꯎ
ꯂꯧꯔ ꯆꯥꯕꯁꯦ ꯍꯥꯥꯎꯕꯅꯦ ꯌꯥꯝ
ꯃꯔꯨ ꯃꯨꯛ ꯆꯥꯕ ꯌꯥꯕ ꯍꯥꯏꯗꯨꯅ ꯃꯥ ꯑꯣꯏꯔꯝꯃꯅꯤ
ꯍꯥꯥ
ꯃꯔꯨ ꯃꯛ ꯆꯥꯕ ꯌꯥꯕ ꯍꯥꯏꯁꯦ ꯃꯥꯅꯦꯕ
ꯑꯣ
ꯅꯠꯇ꯭ꯔꯣ
ꯃꯥꯅꯤ ꯑꯗ ꯅꯪꯗꯤ ꯆꯥꯔꯛꯇ꯭ꯔꯥ ꯈꯪꯗꯦ ꯑꯩꯗꯤꯅꯦ ꯆꯨꯝꯕ꯭ꯔꯩꯒꯤ ꯃꯔꯨꯗꯣ ꯆꯨꯝꯕ꯭ꯔꯩ ꯃꯔꯨ ꯑꯗꯒꯤꯗꯤ ꯃꯥꯜꯍꯩ ꯃꯔꯨꯁꯦ ꯍꯥꯥ ꯈꯥ ꯇꯥꯛ ꯈꯥꯇꯥꯛ
ꯈꯥꯎ
ꯎꯝ
ꯑ ꯃꯣꯖꯥꯡꯒꯤꯔ ꯀꯔꯤꯅꯣ ꯆꯥꯛ ꯊꯦꯡꯉꯗ ꯍꯧꯖꯤꯛꯇꯤ ꯆꯥꯊꯣꯛꯄ ꯌꯥꯔꯅꯤ ꯅꯨꯃꯤ ꯇꯥꯕꯅ ꯍꯥꯜꯂꯅꯤ